ꯑ ꯂꯩꯌꯦ ꯅꯪꯗꯤ
ꯑꯣ ꯑꯩꯁꯨ ꯂꯩꯔꯝꯃꯤꯌꯦ
ꯑꯣ ꯅꯨꯡꯉꯥꯏꯔꯤꯕ꯭ꯔꯣ
ꯑꯗꯨꯝ ꯅꯨꯡꯉꯥꯏꯔꯤ ꯍꯥꯏꯇꯥꯔꯦ ꯌꯥꯝꯅꯗꯤ ꯅꯨꯡꯉꯥꯏꯕ ꯅꯠꯇꯦꯕꯀꯣ ꯈꯔ ꯈꯔ ꯑꯗꯨꯝ ꯅꯨꯡꯉꯥꯏꯔꯤ
ꯑꯣ ꯀꯩꯅꯣ ꯇ꯭ꯔꯥꯏꯞ ꯅꯠꯇꯕ꯭ꯔꯥ
ꯑꯩꯑ‌ꯣ ꯅꯠꯇꯦꯌꯦ ꯃꯩꯇꯩꯅꯦ ꯑꯥ
ꯑꯣ ꯆꯥꯛ ꯆꯥꯔꯕꯣ
ꯑꯥ ꯆꯥꯗ꯭ꯔꯤꯌꯦ ꯆꯥꯛ ꯈꯔ ꯊꯦꯡꯉ ꯆꯥꯏꯌꯦ
ꯍꯧꯖꯤꯛ ꯃꯦꯁꯦꯖ ꯊꯥꯔꯝꯕꯗꯨꯔꯥ ꯑꯣ ꯑꯣ ꯑꯣ ꯑꯣ ꯅꯪꯒꯤ ꯀꯩꯅꯣꯗ ꯍꯥꯏꯕꯗꯤ ꯀꯩꯅꯣ ꯊꯣꯛꯄꯒꯤ ꯅꯪꯒꯤ ꯇ꯭ꯔꯥꯏꯞ ꯅꯪꯕꯨ ꯇ꯭ꯔꯥꯏꯞꯂ ꯈꯟꯕꯗꯨ ꯑꯗꯨꯏꯅꯤꯗ ꯁꯥꯎꯕ ꯌꯥꯗꯀꯣ ꯁꯨꯝ ꯍꯥꯡꯕꯅꯤꯗ
ꯁꯥꯎꯗ‌ꯦꯗ ꯁꯥꯎꯗ‌ꯦꯗ ꯀꯩꯗꯧꯕꯩ ꯁꯥꯎꯗꯧꯏꯅ‌ꯣ
ꯑ ꯅꯔ‌ꯣꯟꯁꯨ ꯈꯣꯏꯗꯕꯗꯨꯒꯤ
ꯈꯣꯏ ꯈꯣꯏꯕ꯭ꯔꯣ
ꯈꯣꯏꯗꯦ ꯍꯥꯏꯕ
ꯑꯗꯨꯅꯦꯕ ꯈꯣꯏꯗꯕꯅꯦꯕ ꯑꯗꯨ ꯃꯤ ꯈꯔꯗꯤ ꯑꯃꯨꯛ ꯈꯣꯏꯁꯨ ꯍꯥꯏꯕꯀꯣ ꯑꯗꯨ ꯑꯩꯅꯗꯤ ꯈꯣꯏꯗꯕ
ꯑꯃꯨꯃꯨꯛ ꯈꯤꯇꯪ ꯈꯤꯇꯪꯅꯤꯗ ꯑꯗꯨ ꯑꯗꯨꯑꯣꯏꯔꯁꯨ ꯌꯥꯝꯅ ꯐ꯭ꯂꯨꯋꯦꯟ ꯑꯣꯏꯌꯦꯕ
ꯑꯣ ꯑꯗꯣ ꯑꯩꯅ ꯈꯔ ꯈꯔ ꯈꯣꯏꯕꯁꯤꯗꯤ ꯑ ꯑꯩꯅ ꯁꯨꯝ ꯇ‍꯭ꯔꯥꯏꯞ ꯏꯃꯥꯟꯅꯕ ꯏꯃꯥꯟꯅꯕꯤ ꯈꯔꯈꯔ ꯄꯨꯟꯕꯒꯤꯀꯣ
ꯍꯣꯏ ꯇꯧꯕꯅꯦ ꯇꯧꯕꯅꯦ ꯑꯩꯗꯁꯨ ꯏꯃꯥꯟꯅꯕꯤ ꯑꯃ ꯂꯩꯌꯦꯕꯀꯣ ꯑꯥ ꯑꯥ ꯑꯩꯈꯣꯏ ꯇ꯭ꯔꯥꯏꯞ ꯑꯅꯤ ꯂꯩꯌꯦ ꯑꯗꯨꯒ ꯃꯩꯇꯩ ꯑꯃ ꯂꯩꯌꯦ ꯑꯗꯨꯒꯤ ꯃꯥꯗꯣ ꯃꯩꯇꯩ ꯑꯣꯏꯔꯁꯨ ꯑꯩꯈꯣꯏꯒ ꯑꯗꯨꯝ ꯄꯨꯟꯈ꯭ꯔꯕꯒꯤ ꯋꯥ ꯉꯥꯡꯕꯥꯁꯨ ꯈꯔ ꯈꯤꯇꯪ ꯈꯤꯇꯪ ꯃꯥ ꯈꯣꯏꯌꯦꯕ
ꯑꯥ
ꯑꯗꯨꯃꯥꯏꯅ ꯇꯧꯕꯅꯤꯗ ꯃꯍꯧꯁꯥꯅꯤꯗ ꯂꯩꯃꯤꯟꯅꯔꯗꯤ
ꯃꯥꯅꯦ ꯃꯥꯅꯦ ꯃꯥꯅꯦ ꯑꯗꯨꯅ ꯑꯩꯁꯨ ꯃꯔꯤꯃꯛ ꯑꯩꯅ ꯄꯨꯜꯂꯤꯁꯤ ꯌꯥꯝꯃꯦꯕ ꯂꯣꯏ ꯁꯨꯔꯦꯕ ꯇ꯭ꯔꯥꯏꯞꯇꯥꯗꯤ ꯇꯥꯡꯈꯨꯜ ꯔꯣꯡꯃꯩ ꯆꯤꯔꯨ ꯅꯥꯒꯥ ꯆꯤꯔꯨ ꯆꯣꯊꯦ ꯂꯣꯏ ꯁꯨꯨꯔꯦꯕ
ꯆꯤꯔꯨꯁꯨ ꯄꯨꯨꯟꯕ꯭ꯔꯣ
ꯂꯣꯏ ꯄꯨꯜꯂꯤ ꯑꯩ ꯂꯣꯏꯁꯨꯅ ꯄꯨꯜꯂꯤ ꯑꯩ ꯂꯣꯏꯅ ꯁꯨꯅ ꯄꯨꯜꯂꯦ ꯑꯩꯗꯤ ꯂꯣꯏꯅꯃꯛ ꯁꯨꯔ ꯄꯨꯜꯂꯝꯅꯤ ꯑꯩ ꯌꯥꯝꯅ ꯀ꯭ꯂꯣꯁ ꯑꯣꯏꯅ ꯄꯨꯟꯕꯒ ꯍꯥꯏꯔꯒꯗꯤ ꯑꯗꯨꯝ ꯆꯥꯕ ꯊꯛꯄꯗꯣꯝ ꯆꯥꯃꯤꯟꯅꯕ ꯀꯣꯏꯃꯤꯟꯅꯕ ꯇꯧꯕꯗꯤ ꯔꯣꯡꯃꯩꯅ ꯑꯌꯥꯝ ꯇꯧꯃꯤꯟꯅꯩꯕꯀꯣ
ꯍꯣꯏ ꯍꯣꯏ
ꯑꯗꯣ ꯃꯣꯏ ꯄꯨꯟꯕꯁꯤꯁꯨ ꯅꯨꯡꯉꯥꯏꯑꯦꯕ ꯑꯗꯨꯝ ꯂꯣꯟꯁꯤꯁꯨ ꯈꯔ ꯈꯔ ꯈꯪꯉꯛꯑꯦ ꯖꯒꯥ ꯆꯖꯒꯥꯒꯤ
ꯍꯣꯏꯅꯦ ꯑꯗꯨꯝ ꯄꯨꯜꯂꯗꯤꯀꯣ ꯀꯨꯏꯅ ꯄꯨꯜꯂꯛꯑꯗꯤ ꯑꯗꯨꯝ ꯈꯪꯕꯅꯦ
ꯅꯨꯡꯉꯥꯏꯌꯦ ꯑꯗꯨ ꯍꯥꯏꯔꯒꯗꯤ
ꯍꯣꯏ ꯅꯪ ꯃꯄꯥꯜ ꯂꯝꯗ ꯂꯩꯌꯦꯗ ꯄꯟꯕ ꯌꯥꯕ꯭ꯔꯣ ꯂꯝꯕꯨ
ꯌꯥꯝ ꯅꯨꯡꯉꯥꯏꯕ ꯃꯐꯝꯅꯤ ꯂꯩꯁꯦ ꯃꯄꯥꯥꯟꯂꯣꯝꯗꯒ ꯂꯩꯕꯥꯗꯤ ꯑꯗꯨꯝ ꯒꯥꯡꯒ ꯇꯧꯔꯝꯃꯥꯒ ꯌꯥꯝ ꯅꯨꯉꯥꯏ ꯉꯥꯏ ꯂꯩꯔꯕꯅꯤ
ꯑꯁ ꯀꯗꯥꯏꯗꯒꯤ ꯍꯣꯁꯇꯦꯜꯗ ꯂꯩꯕꯅꯦꯗ
ꯑꯦ ꯍꯣꯁꯇꯦꯜ ꯂꯩꯕ ꯑꯣ ꯑꯩꯗꯤ ꯌꯥꯝ ꯅꯨꯡꯉꯥꯏ ꯅꯨꯡꯉꯥꯏꯅ ꯊꯕꯛ ꯏꯪꯈꯥꯡꯅ ꯇꯧꯔꯒ ꯇꯣꯂꯣꯞꯀ ꯆꯥꯔ ꯆꯥꯔꯒ ꯂꯩꯕꯁꯦ ꯁꯦꯂꯔꯤ ꯉꯥꯏꯔ ꯂꯩꯕꯗꯣ ꯃꯥꯜꯂꯨꯔꯦ
ꯆꯥꯗꯦꯗ ꯊꯕꯛ ꯇꯧꯗ꯭ꯔꯤꯗ
ꯑꯣ ꯑꯩ ꯊꯕꯛ ꯑꯣ ꯑꯩꯗꯤ ꯊꯕꯛꯀ ꯇꯧꯔꯒ ꯅꯨꯡꯉꯥꯏ ꯅꯨꯡꯉꯥꯏꯅ ꯉꯥꯏꯔꯒ ꯄꯩꯁꯥ ꯋꯥꯔꯅꯨꯡ ꯋꯥ ꯉꯥꯛꯇꯪ ꯆꯠꯂꯨꯔꯒꯁꯨ ꯊꯕꯛ ꯇꯧꯊꯣꯛꯑꯒ ꯄꯩꯁꯥ ꯗꯨ ꯐꯝ ꯐꯪꯕ ꯉꯥꯏꫪꯤꯔꯥ ꯈꯜꯂꯨꯔꯤꯅꯦ
ꯑꯦ ꯅꯠꯇꯦ ꯅꯠꯇꯦ ꯅꯇꯦ ꯅꯪꯗꯤ ꯀꯩꯗꯧꯔꯤꯅꯣ ꯍꯧꯖꯤꯛ
ꯑꯩꯁꯦ ꯒ꯭ꯔꯦꯖꯨꯋꯦꯁꯟ ꯇꯧꯔꯤꯕꯀꯣ
ꯍꯣꯏ
ꯂꯣꯏ ꯂꯣꯏꯁꯤꯟꯗꯨꯔꯦ ꯑꯗꯨꯃꯥꯏꯅ ꯇꯧꯔꯤ
ꯎꯝ ꯀꯗꯥꯏꯗ ꯇꯝꯕ꯭ꯔꯣ ꯍꯣꯏ
ꯏꯝꯐꯥꯜꯗ
ꯑꯣ ꯑꯣ ꯑꯣ ꯍꯥꯏꯕꯗꯤ ꯀꯔꯤ ꯂꯥꯏꯟ ꯍꯥꯏꯕꯗꯤ ꯑꯣ ꯑꯣ
ꯑꯦ ꯂꯥꯏꯟꯕꯨꯗꯤ ꯀꯩꯅꯣꯗ ꯄꯨꯜꯂꯦ ꯖꯦꯅꯦꯔꯦꯜꯗ ꯄꯨꯜꯂꯦꯀꯣ
ꯎꯝ
ꯁꯃꯥꯏꯅ ꯇꯧꯋꯦ
ꯑꯣ ꯍꯧꯖꯤꯛꯀꯤꯅ ꯑꯗꯨꯒ ꯂꯩꯃꯤꯟꯅꯕ꯭ꯔꯣ ꯍꯥꯏꯁꯦ
ꯑꯥ ꯑꯥ ꯃꯥꯅꯦ ꯂꯩꯃꯤꯟꯅꯕꯅꯦ ꯂꯩꯃꯤꯟꯅꯩ
ꯍꯣꯁꯇꯦꯜꯗ
ꯌꯦꯁ ꯍꯣꯁꯇꯦꯜꯗ ꯑꯩꯒꯤ ꯄꯨꯔꯥ ꯀꯩꯅꯣꯗꯤ ꯐꯦꯂꯣ ꯃꯦꯠꯅꯦ ꯑꯩꯒ ꯑꯗꯨꯝ ꯂꯣꯏꯅ ꯇꯤꯟꯅꯕ
ꯑꯦ ꯀꯩꯅꯣ ꯇꯧꯅꯕꯥ ꯃꯥꯥꯟꯗꯦ ꯂꯣꯏ ꯄꯥꯏꯅꯕ ꯃꯥꯁꯨ ꯅꯣꯏꯁꯨ ꯂꯣꯏ ꯄꯥꯏꯅꯕ ꯃꯥꯜꯂꯦ ꯍꯥꯏꯕ
ꯑꯩꯗꯤ ꯈꯪꯗꯤ ꯈꯪꯗꯦꯗ ꯑꯍꯥꯟꯕꯅꯦꯕꯀꯣ
ꯑꯧ ꯑ ꯅꯪꯗꯤ ꯀꯌꯥ ꯋꯥꯠꯂꯤꯒꯦ ꯍꯥꯏꯁꯦ
ꯑꯁ ꯑꯩꯗꯤ ꯌꯥꯝꯌꯥꯝ ꯋꯥꯂꯦꯗ ꯑꯩꯗꯤ ꯃꯥꯅ ꯑꯗꯨꯝ ꯑꯩꯗꯤ ꯀꯩꯝ ꯈꯪꯗꯦꯕ ꯁꯤꯀꯤꯅꯣ ꯑꯩꯗꯤ ꯅꯣꯂꯦꯖ ꯍꯥꯏꯇꯧ ꯃꯥ ꯃꯥꯅ ꯑꯗꯨꯝ ꯑꯩꯉꯣꯟꯗ ꯇꯥꯛꯄꯤꯌꯦꯕꯀꯣ
ꯍꯣꯏ
ꯑꯩꯗꯤ ꯑꯩꯗꯤ ꯈꯔ ꯋꯥ ꯉꯥꯡꯕꯁꯨ ꯀꯌꯥ ꯑꯩꯈꯅ ꯇꯧꯔ ꯀꯃꯥꯏꯅ ꯇꯧ ꯑꯗꯨꯅ ꯃꯥ ꯈꯪꯖꯗꯕ ꯑꯩꯗꯤ ꯑꯗꯨ ꯑꯗꯨꯝ ꯃꯥꯅ ꯃꯥꯅ ꯑꯗꯨꯝ ꯍꯪꯕ ꯑꯩꯅꯗꯤ ꯑꯁ ꯑꯩꯗꯤ ꯄꯥꯈꯠꯂꯤꯗ ꯑꯩꯗꯤ ꯍꯥꯏꯕ ꯑꯩꯅ ꯃꯉꯣꯟꯗ ꯅꯪ ꯃꯥ ꯍꯥꯏ ꯅꯪ ꯄꯥꯈꯠꯂꯗꯤ ꯁꯨꯡꯌꯥ ꯌꯥꯔꯔꯣꯏ ꯁꯤꯅꯦꯕ ꯑꯩꯉꯣꯟꯗ ꯍꯥꯏꯔꯤꯁꯦ ꯑꯗꯣ ꯃꯥꯅꯗꯤ ꯑꯁ ꯃꯥꯗꯤ ꯑꯗꯨꯝ ꯉꯝꯃꯦꯕ ꯑꯩꯗꯤ ꯉꯝꯗꯕ
ꯑꯣ ꯍꯣꯏ ꯑ ꯀꯩꯅꯣꯝ ꯀꯥꯏꯗꯦꯗ ꯍꯥꯏꯕꯗꯤ ꯀꯥꯏꯗꯦ ꯍꯥꯏꯕꯗꯤ ꯑꯩꯈꯣꯏꯁꯨ ꯑꯍꯥꯟꯕꯗ ꯑꯍꯥꯟꯕꯗꯁꯨ ꯑꯩꯈꯣꯏꯁꯨ ꯁꯣꯏꯌꯦ ꯍꯥꯏꯕꯗꯤ ꯃꯣꯏꯅ ꯀꯩꯅꯣ ꯇꯧꯒꯅꯨ ꯇꯧ ꯑ ꯇꯧꯕ ꯌꯥꯗꯦ ꯄꯟꯕ ꯌꯥꯗꯦ ꯍꯥꯏꯕ ꯑꯗꯨꯝ ꯂꯩꯌꯦꯕꯀꯣ
ꯎꯝ
ꯁꯣꯏꯌꯦꯗ ꯑꯍꯥꯟꯕꯗꯗꯤ ꯑꯗꯨꯗꯨꯗꯣ ꯁꯨꯝ ꯇꯧꯔꯛꯑꯗꯤ ꯑ
ꯑ ꯑꯗꯨꯗꯤ ꯅꯣꯏꯒꯤ ꯅꯃꯥꯟꯅꯕꯤꯁꯤꯡꯁꯨ ꯂꯣꯏ ꯇꯧꯔꯦ ꯅꯩꯏ
ꯇꯧꯋꯦ ꯇꯧꯋꯦ ꯑꯗꯣ ꯍꯥꯏꯕꯗꯤꯀꯣ ꯍꯣꯁꯇꯦꯜ ꯂꯩꯕꯅꯤꯅ ꯄꯦꯔꯦꯟꯁ ꯄꯦꯔꯦꯟꯁꯁꯤꯡꯗꯁꯨ ꯄꯩꯁꯥ ꯃꯌꯥꯝ ꯌꯥꯝ ꯌꯥꯝ ꯌꯥꯝ ꯄꯩꯁꯥ ꯅꯤꯅꯤꯡꯗꯦꯅ ꯅꯠ__ ꯑꯗꯣ ꯁꯤꯗꯒꯤ ꯍꯥꯏꯕꯗꯤ ꯌꯥꯝꯅ ꯂꯥꯟꯕ ꯊꯕꯛ ꯇꯧꯕꯁꯨ ꯅꯠꯇꯦꯗꯅꯀꯣ
ꯃꯥꯅꯦ ꯃꯥꯅꯦ ꯆꯨꯝꯃꯦ ꯆꯨꯝꯃꯦ
ꯑꯗꯨꯒꯤ ꯁꯨꯝ ꯁꯤꯗꯗꯤ ꯈꯤꯇꯪ ꯆꯥꯅꯤꯡꯉꯥꯏ ꯑꯣꯏꯔꯁꯨ ꯍꯣꯏ ꯍꯣꯏ ꯑꯗꯨꯅꯦ ꯍꯥꯏꯁꯦ ꯆꯥꯕ ꯊꯛꯄ ꯈꯤꯇꯪ ꯑꯣꯏꯔꯁꯨ ꯑ ꯂꯩꯕ ꯂꯩꯕ ꯌꯥꯏꯌꯦꯅꯥꯀꯣ
ꯑꯥꯎ ꯌꯥꯏ ꯆꯨꯝꯃꯤ ꯆꯨꯝꯃꯤ ꯌꯥꯝ ꯆꯨꯝꯃꯤ ꯑꯗꯨꯅꯦ ꯍꯣꯁꯇꯦꯜ ꯍꯣꯁꯇꯦꯜ ꯂꯩꯕ ꯄꯩꯁꯥꯁꯦ ꯌꯥꯝ ꯇꯤꯡꯉꯦꯕ ꯍꯣꯁꯇꯦꯜꯗꯤ ꯃꯦꯁ ꯑꯗꯨ ꯍꯣꯁꯇꯦꯜ ꯅꯣꯏ ꯃꯦꯁꯀꯤꯗꯤ ꯍꯥꯎꯕ꯭ꯔꯣ
ꯀꯗꯥꯏꯗꯒꯤꯅꯣ ꯃꯌꯥꯡꯒꯤꯅꯦ ꯃꯌꯥꯡꯒꯤ ꯍꯣꯁꯇꯦꯜꯗꯕꯨ ꯀꯃ ꯀꯃꯥꯏ ꯀꯃꯥꯏꯅ ꯍꯧꯒꯦꯔꯣ
ꯏꯁ ꯃꯌꯥꯡꯒꯤ ꯍꯣꯁꯇꯦꯜ ꯑꯣꯏꯔꯁꯨ ꯑꯩꯈꯣꯏꯒꯤ ꯐꯥꯎ ꯍꯥꯎꯇ꯭ꯔꯖꯤꯗ ꯅꯣꯏꯗꯤ ꯍꯥꯎꯔꯝꯃꯔꯣꯏ ꯑꯗꯨꯗꯤ
ꯑꯦ ꯅꯣꯏꯗꯤ ꯅꯣꯏꯗꯤ ꯑꯗꯨꯗꯅꯦꯅꯦ ꯅꯣꯏꯗꯤ ꯑꯗꯨ ꯈꯔ ꯅꯨꯡꯉꯥꯏꯔꯝꯍꯜ ꯈꯔ ꯍꯔꯥꯎ ꯍꯔꯥꯎ ꯍꯥꯏꯕꯗꯤ ꯑ ꯆ ꯆ ꯆꯥꯕ ꯇꯪ ꯍꯣꯏ ꯅꯣꯏꯗꯤ ꯌꯦꯟ ꯄꯤꯔꯝꯅꯤ ꯑꯩꯈꯣꯏꯗꯤ ꯌꯦꯟ ꯄꯤꯗꯦꯕ
ꯀꯩꯒꯤ
ꯅꯈꯣꯏꯗꯤ ꯑꯩꯈꯣꯏ ꯅꯟ ꯚꯦꯖꯅꯦ ꯅꯟ ꯚꯦꯖꯀꯤ ꯃꯤ ꯉꯥꯇꯪ ꯑꯣꯏꯕ
ꯅꯟ ꯚꯦꯖꯀꯤ ꯃꯤ ꯑꯣꯏꯔꯗꯤ ꯅꯨꯡꯉꯥꯏꯔꯔꯣꯏꯀꯣ ꯑꯗꯨꯗꯤ
ꯍꯣꯏ ꯑꯗꯣ ꯐ꯭ꯔꯥꯏꯗꯦ ꯈꯨꯗꯤꯡꯗꯤ ꯌꯦꯔꯨꯝ ꯄꯤꯌꯦꯕꯀꯣ ꯃꯣꯏꯅ
ꯑꯥ
ꯑꯗꯨꯁꯨ ꯍꯥꯎꯇꯦꯕ ꯃꯣꯏꯒꯤ ꯁꯨꯞ ꯁꯦꯝꯕꯗꯣ
ꯑꯥ ꯑꯁ ꯂꯣꯏꯔꯦꯍ ꯑꯗꯣ ꯀꯩꯅꯣꯗꯗꯤ ꯍꯣꯁꯇꯦꯜ ꯇꯨꯃꯤꯟꯅ ꯂꯣꯟꯅꯒ ꯕꯣꯏꯂꯔꯒꯨꯝꯕ ꯄꯨꯁꯤꯟꯕꯒ ꯌꯥꯗꯕ__
ꯍꯣꯏ ꯍꯣꯏ ꯂꯩꯌꯦ ꯂꯣꯠꯅꯅꯦ ꯇꯧꯕꯁꯦ ꯇꯧꯔꯗꯤ ꯐꯥꯏꯟ ꯂꯨꯄꯥ ꯑꯥ ꯂꯤꯁꯤꯡ ꯃ ꯂꯤꯁꯤꯡ ꯃꯉꯥ
ꯑꯣ ꯂꯤꯁꯤꯡ ꯃꯉꯥ
ꯍꯣꯏ ꯑꯗꯨꯒꯤ ꯂꯣꯠꯅ ꯂꯣꯠꯅ ꯄꯥꯏꯌꯦꯕ ꯂꯣꯠꯄꯁꯨ ꯋꯥ ꯈ꯭ꯔꯖꯥꯠꯅꯤ
ꯑꯩꯈꯣꯏꯁꯨ ꯑꯍꯥꯟꯕꯗ ꯇꯧꯔꯝꯃꯦ ꯑꯩꯈꯣꯏ ꯑꯩꯈꯣꯏꯗꯤ ꯑꯩꯈꯣꯏꯒꯤ ꯋꯥꯔꯗꯦꯟꯅꯒ ꯐꯥꯔꯕ ꯂꯪꯊꯣꯛ ꯄꯤꯅꯦ ꯑꯁꯣꯝ ꯅꯥꯀꯟꯗ ꯃꯥꯅ ꯄꯨ__
ꯑꯥ ꯑꯣ ꯍꯥꯏꯌꯣ ꯍꯥꯏꯌꯣ
ꯑꯩꯈꯣꯏꯗꯤ ꯀꯨꯀꯔꯒꯁꯨ ꯄꯨꯁꯤꯜꯂꯦꯕ ꯀꯨꯀꯔ ꯏꯟꯗꯛꯁꯟꯒ ꯄꯨꯁꯤꯟꯕ ꯌꯥꯎꯋꯦꯕ ꯇꯨꯃꯤꯟ ꯇꯨꯃꯤꯟ
ꯑꯣ ꯑꯣ ꯑꯥꯎ ꯂꯩꯌꯦ ꯑꯩꯈꯣꯏꯁꯨ ꯇꯧꯋꯦ ꯏꯟꯗꯛꯁꯟ ꯄꯥꯏꯕ ꯃꯤ ꯌꯥꯎꯅꯩ ꯑꯗꯣ ꯑꯩꯈꯣꯏꯗꯤ ꯀꯤꯌꯦꯕ ꯏꯟꯗꯛꯁꯟꯗꯤ ꯌꯥꯝꯅ ꯔꯤꯛꯁ ꯆꯥꯎꯋꯦꯕ
ꯑꯥ ꯑꯁ ꯀꯤꯔꯨꯅꯨ ꯀꯤꯔꯨꯅꯨ ꯃꯤꯅ ꯇꯧꯔꯗꯤ ꯅꯣꯏꯁꯨ ꯉꯝꯅꯤ ꯈꯔ ꯈꯜꯂꯣ
ꯁꯨꯛꯉꯝ ꯉꯝꯃꯣꯏ ꯑꯗꯣ ꯍꯣꯏ ꯑꯩꯈꯣꯏꯁꯨ ꯂꯩꯅꯤꯡꯉꯦꯕꯀꯣ ꯑꯗꯨꯕꯨ ꯏꯟꯗꯛꯁꯟꯁꯦ ꯐꯥꯕ ꯐꯥꯔꯗꯤ ꯁꯨꯡꯄꯤ ꯄꯤꯔꯛꯇꯦꯕꯀꯣ ꯑꯗꯨꯒ ꯐꯥꯔꯒ ꯑꯩꯈꯣꯏꯒꯤ ꯍꯣꯁꯇꯦꯜꯒꯤ ꯑꯩꯈꯣꯏꯒꯤ ꯑ ꯄꯨꯂꯞꯀꯤ ꯊꯣꯡꯍꯟ ꯅꯤꯡꯉꯥꯏ ꯑꯃ__ ꯄꯤꯌꯦꯕꯀꯣ ꯍꯣꯁꯇꯦꯜꯒꯤ ꯑꯗꯨꯒꯤ ꯑꯗꯨꯗ ꯊꯝꯕꯤꯒꯗꯧꯕ ꯐꯥꯕꯨ ꯐꯥꯔꯗꯤ ꯑꯗꯨꯒꯤ ꯂꯧꯁꯤꯟ ꯍꯣꯏ ꯍꯣꯏ ꯂꯧꯁꯤꯟ ꯂꯧꯁꯤꯟꯕꯁꯨ__ ꯌꯥꯗꯕ ꯑꯗꯣ ꯑꯁꯤꯁꯦ ꯐꯥꯔꯗꯤ ꯑꯃꯨꯛꯀ ꯑꯥ ꯆꯤꯌꯔꯃꯦꯟ ꯃꯅꯥꯛ ꯆꯠꯂꯒ ꯑ ꯋꯥ ꯌꯥꯝ__ ꯍꯣꯏ ꯋꯥꯗꯤ ꯋꯥꯊꯤ ꯌꯥꯝ ꯆꯥꯗꯣꯏꯅꯦꯕ ꯑꯗꯨꯒꯤ ꯑꯩꯈꯣꯏ ꯁꯤ ꯍꯤꯇꯔ ꯃꯆꯥ ꯑꯃ ꯆꯥꯝꯃ ꯌꯥꯡꯈꯩ ꯄꯤꯕ ꯑꯃ ꯂꯩ ꯑꯗꯨꯗꯨ ꯁꯤꯟꯅꯩꯌꯦꯕ
ꯑꯣ ꯑꯗꯨꯗꯤ ꯅꯣꯏꯗꯨꯗꯤ ꯃꯤ ꯀꯌꯥ ꯀꯌꯥꯗꯤ ꯂꯩꯒꯦ ꯔꯨꯝꯗ
ꯀꯥ ꯑꯃꯗꯔꯥ
ꯑ ꯀꯥꯃꯗ
ꯃꯔꯤ ꯃꯔꯤ ꯌꯥꯝ ꯄꯤꯛꯄ ꯖꯥꯠꯅꯤ
ꯑꯦꯍ
ꯑꯁꯦꯡꯕꯗꯤ ꯑꯍꯨꯝ ꯑꯍꯨꯝ ꯂꯩꯕ ꯌꯥꯕ ꯃꯤ ꯀꯥꯅꯦꯕꯀꯣ
ꯑꯣ
ꯑꯗꯨ ꯃꯣꯏꯅ ꯃꯔꯤ ꯊꯝꯖꯤꯟꯕ
ꯀꯩꯅꯣ ꯗꯣꯔꯃꯦꯇꯔꯤ ꯂꯣꯏ ꯍꯥꯞꯄ꯭ꯔꯣ
ꯍꯥꯥ
ꯎꯄꯨꯒ ꯂꯣꯏ ꯍꯥꯞꯄ꯭ꯔꯕ ꯃꯣꯏ ꯃꯣꯏꯒꯤ
ꯎꯞꯄꯨꯁꯦ ꯑꯈꯨꯝ ꯈꯛꯇꯪ ꯄꯤꯔꯛꯑꯦꯕ ꯑꯗ ꯑꯩꯈꯣꯏ ꯑꯗꯨꯝ ꯑꯦꯗꯖꯁ ꯇꯧꯅꯔ ꯈ꯭ꯔꯦ ꯍꯥꯏꯕꯗꯤ ꯃꯣꯏꯅ ꯄꯤꯔꯛꯇ꯭ꯔꯕꯅꯤꯅ ꯍꯣꯏ ꯅꯨꯡꯉꯥꯏꯇ꯭ꯔꯦ ꯑꯗꯣ ꯑꯩꯈꯣꯏꯅ ꯂꯩꯕꯁꯦ ꯃꯌꯥ ꯅꯨꯄꯤ ꯑꯃ ꯂꯩꯃꯤꯟꯅꯩꯌꯦꯕ ꯑꯀꯣꯛ ꯑꯉꯥꯡꯅꯦꯕ ꯑꯗꯨꯗ ꯃꯣꯏ ꯃꯥꯗꯣ ꯈꯔ ꯊꯦꯡ ꯑꯩꯈꯣꯏꯒꯤ ꯖꯨꯅꯤꯌꯔ ꯑꯣꯏꯕ ꯈꯔ ꯊꯦꯡꯅ ꯆꯪꯉꯛꯈ꯭ꯔꯦ ꯑꯗꯨꯒꯤ ꯑꯗꯨꯝ ꯎꯄꯥꯏ ꯂꯩꯇ꯭ꯔꯦꯅ ꯑꯗꯨꯒꯤ ꯍꯥꯏꯕꯗꯤ ꯊꯝꯔꯛꯈ꯭ꯔꯕꯅꯤꯅ ꯃꯦꯝ ꯈꯣꯏꯅ ꯑꯗꯨꯗꯒꯤ ꯑꯗꯨꯝ ꯎꯞꯄꯣꯗꯣ ꯁꯤꯦꯌꯔ ꯇꯧꯈ꯭ꯔꯦ ꯍꯧꯖꯤꯛꯇꯤ ꯑꯗꯨꯝ ꯃꯥꯁꯨ ꯏꯅꯥꯎꯅꯨꯄꯤ ꯇꯥꯏꯞꯇ ꯑꯗꯨꯝ ꯂꯣꯏ ꯍꯥꯏꯕꯗꯤ ꯍꯟꯗ ꯅꯟꯇꯦ ꯑꯍꯣꯏ ꯂꯣꯏꯅꯔꯦ
ꯑꯣ
ꯃꯥꯅꯁꯨ ꯑꯗꯨꯃꯥꯏꯅ ꯃꯆꯦꯗꯧꯅ ꯀꯣ ꯑꯗꯨꯝ ꯇꯧꯕꯤꯕꯗꯣ ꯑꯗꯨꯃꯥꯏꯅ ꯇꯧꯋꯦꯕ
ꯅꯣꯏꯗꯨꯗꯗꯤ ꯍꯤꯟꯗꯤ ꯍꯤꯟꯗꯤꯁꯨ ꯐꯅ ꯍꯩꯔꯝꯃꯅꯤ ꯃꯌꯥꯝ ꯌꯥꯝ ꯂꯩꯔꯕꯅꯤꯅ
ꯍꯣꯏ ꯏꯪꯂꯤꯁꯄꯨꯗꯤ ꯑꯗꯨꯝ ꯍꯥꯏꯕꯗꯤ ꯍꯩꯔꯦ ꯑꯗꯨꯁꯨ ꯍꯤꯟꯗꯤꯕꯨꯗꯤ ꯁꯤ ꯂꯥꯛꯑꯀꯥꯟꯗ
ꯍꯤꯟꯗꯤꯗꯨꯁꯨ ꯂꯥꯛꯑꯒ ꯐꯅ ꯍꯩꯔꯦ
ꯍꯩ ꯍꯩꯌꯦꯗꯨꯕꯨ ꯌꯥꯅ ꯍꯣ ꯃꯌꯥꯡꯕꯧꯅ ꯌꯥꯝ ꯄꯨꯔꯔ ꯉꯥꯡꯕꯗꯨꯗꯤ ꯍꯩꯇꯦꯕ
ꯑꯗꯨꯗ ꯃꯩꯇꯩ ꯅꯨꯄꯤꯗꯤ ꯀꯌꯥꯝ ꯂꯩꯒꯦ ꯑꯗꯨꯗ
ꯃꯩꯇꯩ ꯅꯨꯄꯤ ꯌꯥꯝꯃꯦ ꯌꯥꯝꯃꯦ ꯌꯥꯝꯃꯦ ꯌꯥꯝꯃꯦ ꯂꯨꯄꯥꯁꯨ ꯌꯥꯝꯃꯦ
ꯑꯣ ꯆꯒꯦꯜꯗꯤ ꯌꯥꯝꯗꯕ꯭ꯔꯣ
ꯀꯔꯤꯌꯦ
ꯇ꯭ꯔꯥꯏꯕꯦꯜꯗꯤ
ꯑꯗꯨꯝ ꯑꯗꯨꯝ ꯌꯥꯝꯃꯦ ꯑꯗꯨꯕꯨ ꯃꯩꯇꯩꯅ ꯍꯦꯟꯒꯅꯤ ꯃꯨꯁꯂꯤꯝꯁꯨ ꯂꯩꯌꯦ
ꯃꯨꯁꯂꯤꯝꯁꯨ ꯀꯩꯅꯣꯔꯣꯝꯗ ꯃꯅꯤꯄꯨꯔ ꯂꯣꯝꯗꯒꯤ ꯑꯣ
ꯍꯥꯏꯕꯗꯤ ꯑꯁꯤꯁꯦ ꯃꯣꯏ ꯑꯦꯖꯦꯟꯒꯨꯝꯕꯅ ꯄꯨꯔꯛꯈ꯭ꯔꯕꯒꯤ ꯀ ꯌꯥꯝ ꯌꯥꯝ ꯌꯥꯝ ꯄꯨꯔꯛꯑꯦꯕ ꯃꯅꯤꯄꯨꯔ ꯍꯣꯏ ꯑꯩ ꯍꯣꯏ ꯑꯗꯨꯃꯥꯏꯅ ꯇꯧꯔꯒ ꯆꯠꯂꯦ ꯑꯗꯨꯕꯨ ꯑꯩꯗꯤ ꯍꯧꯖꯤꯛꯀꯤꯗꯤ ꯂꯩꯇ꯭ꯔꯦ ꯑꯦꯖꯦꯟ ꯏꯊꯟꯇ ꯑꯣꯏꯔꯦ
ꯑꯦ ꯍꯊꯟꯗꯔꯥ
ꯑꯦ ꯍꯣꯏ ꯍꯥꯏꯕꯗꯤ ꯑꯦꯖꯦꯟꯗꯨꯅꯅꯦ ꯑꯗꯨꯝ ꯑꯁꯤ ꯍꯦꯛ ꯑꯁꯤꯗ ꯍꯦꯛ ꯊꯥꯗꯣꯛꯈ꯭ꯔꯗꯤ ꯅꯪ ꯀꯅꯥꯅꯣ ꯈꯪꯗ꯭ꯔꯤ ꯁꯤꯅꯤ
ꯑꯦ ꯂꯣꯏꯔꯦꯍꯦ
ꯑꯗꯨꯒꯤ ꯑꯩꯁꯨ ꯗꯔꯀꯥꯔ ꯇꯥꯗꯦ ꯍꯥꯏꯕꯗꯤ ꯑꯁꯤꯗ ꯂꯩꯕꯅ ꯑꯗꯨꯝ ꯇꯝꯊꯣꯛꯀꯗꯕꯅꯦ ꯀꯔꯝꯍꯥꯏꯅ ꯍꯤꯡꯒꯗꯕ ꯀꯔꯝꯥꯏꯅ ꯇꯧ ꯑꯗꯨꯝ ꯄꯥꯡꯊꯣꯛꯀꯗꯒꯗꯕꯅꯤ ꯍꯥꯏꯕꯒꯤ ꯑꯃ ꯑꯃ ꯄ꯭ꯔꯣꯕ꯭ꯂꯦꯝ ꯂꯥꯛ ꯁꯨ ꯀꯣ ꯑꯇꯣꯞꯄꯗꯤ ꯃꯣꯏ ꯃꯣꯏ ꯃꯁꯥ ꯃꯁꯥꯒꯤ ꯅꯠꯇꯦꯗ ꯁꯨꯝ ꯑꯇꯣꯞꯄ ꯃꯣꯏ ꯑꯦꯖꯦꯟ ꯈꯣꯏꯗꯤꯀꯣ ꯃꯣꯏ ꯁꯥꯇ꯭ꯔ ꯑꯩꯣꯏꯅ ꯄ꯭ꯔꯣꯕ꯭ꯂꯦꯝ ꯑꯃ ꯊꯣꯛꯈ꯭ꯔꯁꯨ ꯇꯥꯟꯅꯩꯌꯦꯕꯀꯣ ꯑꯗꯣ ꯍꯥꯏꯕꯗꯤ ꯍ ꯍꯧꯖꯤꯛꯀꯤ ꯑꯩꯈꯣꯏꯒꯤ ꯑꯦꯖꯦꯟꯗꯨꯗꯤ ꯈꯔ ꯀꯥꯛꯑꯦꯕ ꯅꯞ ꯅꯣꯏ ꯈꯪꯉꯝꯒꯦꯔꯥ ꯈꯪꯗꯦ ꯁꯣꯂꯣꯝ ꯃꯤꯗꯣ ꯈꯪꯕ꯭ꯔꯥ
ꯆꯠꯂꯣꯃꯤ ꯑꯥ ꯈꯥꯡ ꯈꯥꯡ ꯈꯥꯡ ꯈꯥꯡ ꯈꯥꯡꯉꯦ
ꯃꯥꯒꯤ ꯅꯨꯄꯥꯗꯣ
ꯑꯥ
ꯑꯗꯨꯗꯣ ꯑꯗꯨꯗꯣ ꯀꯩꯅꯣ ꯑꯦꯖꯦꯟ ꯑꯣꯏꯌꯦꯕ ꯑꯗꯣ ꯑꯩꯈꯣꯏꯒꯤ ꯑꯗꯣ ꯑꯗꯨꯃꯥꯏꯅ ꯃꯥꯒꯤ ꯊ꯭ꯔꯨꯗ ꯂꯥꯛꯄꯅꯦꯕꯀꯣ
ꯑꯣ ꯑꯗꯨꯥꯏꯅ ꯆꯠꯂꯒ ꯇꯧꯔ ꯆꯠꯂꯒ ꯃꯥꯅ ꯄꯤꯔꯛꯏꯕ
ꯍꯣꯏ ꯍꯣꯏ ꯍꯣꯏ ꯃꯥꯅ ꯃꯥꯒꯤ ꯍꯧꯖꯤꯛꯀꯤ ꯃꯣꯏꯒꯤ ꯑꯣꯐꯤꯁ ꯆꯠꯂꯦꯕꯀꯣ ꯀꯣ ꯑꯗꯨꯗ ꯍꯧꯖꯤꯛ ꯑꯩ ꯅꯨꯄꯥꯗꯨꯁꯨ ꯑꯩꯈꯣꯏ ꯈꯪꯅꯗꯦꯕꯀꯣ ꯑꯩꯒꯤ ꯏꯅꯦꯒꯤ ꯃꯥꯒꯤ ꯃꯃꯧ ꯅꯨꯄꯤ ꯍꯥꯏꯗꯣꯏꯔꯥ ꯃꯥꯗꯣ ꯗꯣꯛꯇꯔ ꯑꯣꯏꯕꯗꯨꯒꯤ ꯈꯪꯅꯕꯒꯤ ꯍꯥꯏꯗꯤ ꯆꯠꯄꯅꯦꯕꯀꯣ ꯃꯥꯒꯤ ꯁꯨꯝ ꯁꯨꯃꯥꯏꯅ ꯇꯧꯅꯕ ꯂꯩ ꯍꯥꯏꯕꯒꯤ ꯑꯩꯒꯤ ꯀꯖꯤꯟ ꯕ꯭ꯔꯗꯔ ꯅꯅꯤꯐꯤꯌꯨ ꯍꯥꯏꯗꯣꯏꯔꯥ ꯑꯃꯁꯨ ꯂꯩꯌꯦꯕ ꯂꯥꯛꯃꯤꯟꯅꯕ ꯃꯥꯗꯤ ꯂꯣꯏꯈ꯭ꯔꯦꯕꯀꯣ ꯑꯗꯨꯒ ꯗꯦꯍꯤꯗ ꯏꯟꯇꯔꯟ ꯇꯧꯈ꯭ꯔꯦꯕ
ꯑꯥ
ꯑꯗꯨꯒꯤ ꯑꯗꯨꯃꯥꯏ ꯃꯥꯒꯤ ꯊ꯭ꯔꯨꯗ ꯂꯥꯛꯄ ꯃꯥꯅꯗꯤ ꯀꯩꯅꯣ ꯑꯣꯞꯁꯟ ꯃꯌꯥꯝ ꯄꯤꯔꯛꯑꯦ ꯃꯐꯝꯗꯣ ꯑꯗꯨꯒꯤ ꯑꯩꯈꯣꯏꯅ ꯃꯥꯅ ꯁꯤꯁꯦ ꯑꯗꯨꯝ ꯇꯧꯈ꯭ꯔꯒꯦ ꯍꯥꯏꯕꯒꯤ ꯇꯧꯋꯦ ꯑꯗꯣ ꯀꯣꯂꯦꯖꯁꯤꯁꯨ ꯌꯥꯝ ꯐꯕ ꯅꯠꯇꯦꯅ
ꯑꯗꯣ ꯃꯐꯝꯗꯤ ꯌꯥꯝ ꯀꯩꯅꯣ ꯇꯧꯕ꯭ꯔꯣ ꯁꯥꯕ꯭ꯔꯣ ꯌꯥꯝꯅ
ꯁꯥꯏꯌꯦ ꯄꯟꯖꯥꯕꯅꯦ
ꯑꯗꯣ ꯃꯐꯝꯗꯣ ꯑꯗꯨꯗꯣ ꯅꯣꯏꯒꯤ ꯂꯩꯕ ꯍꯣꯁꯇꯦꯜꯗꯣ ꯀꯩꯅꯣ ꯑꯦꯁꯤ ꯊꯝꯃꯝꯃꯣꯏꯅ
ꯊꯥꯗꯦ ꯑꯩꯈꯣꯏꯅ ꯑꯗꯨꯕꯨ ꯑꯩꯈꯣꯏꯅꯅꯦ ꯏꯁꯥꯅ ꯂꯩꯖꯔꯒ ꯃꯤꯇꯔ ꯏꯁꯥꯅ ꯊꯤꯖꯔꯒꯦ ꯍꯥꯏꯔꯗꯤ ꯌꯥꯏꯑꯦꯕ ꯑꯗꯣ ꯑꯦ ꯁꯤꯗꯁꯨ ꯑꯩꯈꯣꯏꯅ ꯏꯁꯥꯅ ꯂꯩꯖꯒꯗꯕ
ꯑꯗꯨꯗꯤ ꯐꯖꯅ ꯄꯩꯁꯥ
ꯑꯗꯨꯗꯤ ꯄꯩꯁꯥ ꯌꯥꯝ ꯇꯤꯡꯉꯦ ꯑꯗꯨꯕꯨ ꯑꯩꯈꯣꯏꯗꯤ ꯑꯗꯨꯝ ꯑꯗꯨ ꯎꯄꯥꯏ ꯂꯩꯇꯦ ꯈꯥꯡꯉꯦ ꯅꯨꯡꯗꯥꯡ ꯅꯨꯡꯗꯥꯡ ꯇꯣꯟꯕ ꯌꯥ ꯍꯣꯏ ꯑꯗꯨꯝ ꯈꯥꯡꯉꯦ
ꯑ ꯑꯗꯣ ꯅꯣꯏꯒꯤ ꯑꯁꯦꯡꯕ ꯂꯝꯗꯤ ꯀꯩ ꯂꯝꯗꯒꯤ
ꯀꯦꯅ ꯍꯧꯕꯅꯦ ꯀꯩꯅꯣꯔꯣꯝꯗ ꯑꯁ ꯑꯁ ꯀꯃꯥꯏꯅ ꯍꯥꯏꯗꯣꯏꯔꯒ ꯀꯩꯅꯧ ꯑꯗꯨꯝ ꯍꯥꯏꯄ ꯑꯗꯨꯝ ꯍꯥꯏꯈ꯭ꯔꯒ ꯀꯩꯅꯧ
ꯀꯩꯅꯧꯗ
ꯀꯩꯅꯣ ꯍꯥꯏꯔꯒ ꯆ ꯀꯩꯅꯣ ꯕꯨꯡꯇꯤ ꯆꯤꯔꯨꯗ
ꯑꯣ ꯑꯠꯆꯥ ꯑꯠꯆꯥ ꯍꯥꯏꯒ ꯈꯥꯡꯉꯤ ꯈꯥꯡꯉꯦ
ꯑꯣ ꯅꯪꯗꯤ ꯀꯗꯥꯏꯗꯒꯤꯔꯣ ꯑꯣꯍ ꯑꯣ ꯑꯗꯨꯗꯤ ꯑꯗꯨꯝ ꯅꯛꯅꯔꯦꯅꯦ ꯑꯩꯈꯣꯏꯒ
ꯆꯍꯤ ꯀꯌꯥꯗꯤ ꯁꯨꯈ꯭ꯔꯦ
ꯑꯩ ꯌꯥꯝꯌꯥꯝ ꯑꯉꯥꯡꯅꯤꯗ
ꯍꯧꯖꯤꯛꯀꯥꯟꯗꯤ ꯅꯍꯥꯟꯋꯥꯏꯗꯤ ꯅꯨꯄꯤꯁꯤꯡꯅ ꯑꯗꯨꯝ ꯆꯍꯤꯁꯦ ꯂꯣꯠꯅꯩ ꯍꯥꯏ ꯍꯧꯖꯤꯛ ꯀꯥꯏꯗꯤ ꯅꯨꯄꯥꯈꯣꯏꯅ ꯆꯍꯤ ꯁꯨꯛ ꯍꯥꯏꯗꯣꯛꯄ ꯌꯥꯗꯦ ꯀꯔꯤꯒꯤꯔ
ꯑ ꯍꯧꯖꯤꯛ ꯍꯧꯖꯤꯛꯀꯥꯟꯁꯦ ꯍꯥꯏꯅ ꯇꯧꯕ ꯅꯨꯄꯥꯁꯤꯡꯁꯦ ꯑꯉꯥꯡ ꯑꯣꯏꯅ ꯍꯥꯏꯌꯣ ꯅꯨꯄꯤꯁꯤꯅ ꯑꯗꯨꯝ ꯑꯍꯟ ꯑꯣꯏꯍꯜꯂꯛꯑꯣ ꯁꯨꯃꯥꯏꯅ ꯍꯥꯏꯌꯦꯕꯀꯣ ꯅꯨꯄꯥꯅ ꯑꯉꯥꯡ ꯑꯣꯏꯔꯗꯤ ꯐꯩ ꯍꯥꯏꯌꯦ ꯅꯨꯄꯤꯁꯤꯅ ꯑꯍꯟ ꯑꯣꯏꯔꯒꯗꯤ ꯑꯗꯨꯝ ꯌꯥꯔꯦ ꯍꯥꯏꯌꯦꯕ
ꯎꯝ ꯍꯥꯏꯕꯗꯤꯀꯣ ꯋꯥꯔꯤ ꯁꯥꯟꯅꯕ ꯦ ꯁꯤꯗꯗꯗꯤ ꯁꯤꯗ ꯒ꯭ꯔꯨꯞꯇ ꯁꯥꯟꯅꯕꯁꯦ ꯑꯍꯥꯟꯕꯁꯨ ꯌꯥꯝ ꯂꯩꯌꯦꯕ ꯌꯨꯝ ꯌꯨꯝ ꯄꯥꯟꯈꯔ ꯃꯤꯁꯨ ꯃꯌꯥꯝ ꯊꯦꯡꯅꯩꯌꯦꯕ ꯑꯗꯨꯗꯒꯤ ꯍꯥꯏꯕꯗꯤ ꯑꯗꯨꯝ ꯑꯩꯈꯣꯏꯒꯤ ꯆꯍꯤ ꯂꯦꯡꯀ ꯑꯣꯏꯔꯗꯤ ꯈꯔ ꯋꯥꯈꯜ ꯃꯥꯟꯅꯕꯒꯤ ꯋꯥꯔꯤ ꯁꯅꯕꯗꯣ ꯑꯗꯨꯝ ꯊꯣꯛꯂꯛꯑꯦꯅꯀꯣ ꯑꯗꯨꯒ ꯑꯍꯟꯁꯤꯡꯒ ꯋꯥꯔꯤꯁꯤꯟꯅꯔꯗꯤ ꯈꯔ